ꯐ
ꯍꯜꯂꯣ ꯐꯛ ꯐꯖꯕ ꯑꯗꯨꯃꯥꯏꯅ ꯀꯥꯎꯔ
ꯍꯧꯖꯤꯛꯀꯁꯦ ꯃꯈꯣꯟꯒꯁꯦ ꯏꯂꯥꯡ ꯌꯥꯝ ꯂꯥꯡꯉꯤꯀꯣ
ꯑꯦꯁ ꯇꯥꯕ ꯅꯨꯡꯉꯥꯏꯔꯤꯉꯩ ꯈꯨꯝꯔꯛꯄꯅꯤꯅꯦ
ꯑꯁ ꯌꯥꯝ ꯑꯩꯗꯤ ꯅꯪꯒꯤ ꯃꯍꯧꯁꯥꯒꯤ ꯈꯣꯟꯖꯦꯜꯗꯣ ꯇꯥꯕ ꯌꯥꯝ ꯅꯨꯡꯉꯥꯏ ꯑꯩꯒꯤꯗꯤ
ꯑꯣꯀꯦ ꯑꯗꯨꯗꯤ
ꯅꯪꯒꯤ ꯏ ꯈꯠ ꯈꯜꯂꯒ ꯅꯪꯒꯤ ꯏꯈꯠ ꯈꯜꯂꯒ ꯉꯥꯡꯂꯛꯄꯗꯨ ꯑꯗꯨ ꯇꯥꯅꯤꯡꯗꯦꯕ ꯑꯩꯗꯤ
ꯎꯝ
ꯃꯥꯔꯥꯡꯗꯣ ꯅꯪꯒꯤ ꯃꯪꯗ ꯑꯩ ꯎꯕ꯭ꯔꯥ
ꯎꯗꯔꯤꯗ ꯉꯁꯤ ꯑ ꯑꯥ ꯍꯧꯖꯤꯛ ꯇꯨꯝꯃꯀꯥꯟꯗ ꯎꯒꯦꯔꯥ ꯈꯪꯗꯦꯗ
ꯑꯣ ꯑꯁ ꯎꯔꯗꯤ ꯐꯗꯣꯏꯅꯤꯗ ꯁꯤ ꯎꯔꯗꯤꯀꯣ ꯁꯤ ꯎꯔꯗꯤ ꯗꯤ ꯄꯨꯟꯁꯤ ꯆꯨꯞꯄꯒꯤ ꯑꯗꯨꯝ ꯊꯨꯡꯅꯩ ꯍꯥꯏꯌꯦ ꯑꯩꯅ ꯍꯥꯏꯕ ꯃꯤꯅꯗꯤ ꯍꯥꯏꯗꯦ ꯍꯣꯏ ꯃꯥꯅꯦ ꯑꯩꯒꯤ ꯃꯦꯖꯤꯛꯅꯅꯤ
ꯇꯪꯕꯨꯗꯤ ꯀꯤꯖꯥꯏ ꯀꯣ ꯅꯪ ꯃꯦꯖꯤꯛ ꯈꯪꯕꯒꯤ ꯑꯩ
ꯑꯦ ꯑꯩ ꯃꯦꯖꯤꯛ ꯈꯪꯉꯤꯁꯦ ꯅꯪꯒꯤ ꯈꯛꯇꯅꯤ ꯈꯪꯉꯤꯁꯦ ꯑꯇꯣꯞꯄꯒꯤꯗꯤ ꯈꯪꯗꯤꯌꯦ
ꯑꯣ ꯑꯩꯒꯤ ꯈꯛꯇꯒꯤꯔ
ꯍꯣꯏ ꯅꯪꯗꯤ ꯑꯩꯒꯤ ꯄꯨꯟꯁꯤ ꯁꯤꯅꯤ ꯅꯣꯌꯦ
ꯅꯪꯅ ꯍꯋꯥꯏ ꯑꯩꯅ ꯑꯂꯨ ꯏꯕꯥꯅꯤ ꯆꯥꯛ ꯏꯟꯖꯥꯡ ꯑꯍꯥꯎ ꯑꯃ ꯊꯣꯡꯉꯒ ꯁꯦꯝꯖꯩ ꯍꯥꯏꯕꯗ
ꯑꯁꯤꯁꯨ ꯄ꯭ꯔꯃꯥꯟꯂ
ꯎꯝ ꯄ꯭ꯔꯃꯥꯟ ꯅꯠꯇꯦ ꯑꯗꯨꯗꯤ ꯍꯤꯡꯖꯥꯡꯅꯦ
ꯍꯥ ꯍꯥ ꯏꯟꯁꯥꯡꯒꯤ ꯄ꯭ꯔꯃꯥꯟ ꯄꯤ ꯍ꯭ꯔꯣ ꯍꯥꯏꯃꯤꯅꯦꯗ
ꯑꯦ ꯍꯣꯏ ꯍꯣꯏ ꯑꯗꯨꯃꯥꯏꯅ ꯑꯣꯏꯔꯝ ꯗꯧ ꯃꯥꯜꯂꯦ
ꯅꯪ ꯁꯤꯁꯨ ꯋꯥ ꯉꯥꯡꯕꯗꯨꯗꯤ ꯌꯥꯝ ꯍꯩꯍꯦ
ꯑꯁ ꯋꯥ ꯉꯥꯡꯕ ꯍꯩꯇ꯭ꯔꯗꯤ ꯆꯥꯛ ꯈꯛꯇ ꯆꯥꯔꯒ ꯊꯤꯕꯣꯡ ꯈꯛꯇ ꯂꯥꯎꯔꯒ ꯋꯥ ꯊꯨꯡꯋꯥꯏꯗꯗꯤ ꯀꯩ ꯀꯥꯟꯅꯕ ꯂꯩꯒꯦ
ꯋꯥ ꯉꯥꯡꯕ ꯌꯥꯝ ꯍꯥꯏꯍꯦ
ꯑ
ꯉꯥꯡꯊꯣꯛꯄ ꯈꯪꯗ꯭ꯔꯦꯗ
ꯈꯪꯗꯔꯗꯣ
ꯎꯝ ꯅꯣꯏ ꯈꯨꯟꯗ꯭ꯔꯣ ꯂꯩꯕꯗꯣ
ꯍꯣꯏ ꯈꯨꯟꯗ ꯂꯩꯌꯦ ꯌꯣꯡꯒꯤ ꯈꯨꯟꯗ ꯂꯩꯇꯦ ꯑꯩꯁꯨ
ꯑꯣ ꯌꯣꯡꯒꯤ ꯈꯨꯟꯗ ꯆꯠꯂꯣ ꯅꯪꯁꯨ
ꯅꯪ ꯂꯥꯛ ꯑꯗꯤ ꯆꯠꯀꯦ
ꯑꯁ ꯌꯣꯡꯒꯤ ꯈꯨꯟꯗ ꯂꯩꯕꯁꯦ ꯌꯥꯝ ꯁꯥꯕꯅ ꯁꯤꯗꯧ ꯃꯥꯜꯂꯤ
ꯎꯝ ꯑꯁ
ꯄꯥꯝꯕꯤꯗꯤ ꯌꯥꯝꯃꯦ ꯑꯗꯨꯕꯨ ꯅꯨꯡꯁꯤꯠꯗꯤ ꯂꯥꯛ ꯂꯥꯛꯇꯦꯅꯦ
ꯑ ꯂꯥꯛꯇꯤꯌ‌ꯦꯕ
ꯑꯥ ꯌꯣꯡꯈꯤ ꯈꯛꯇꯅꯦ ꯑꯗꯨ ꯄꯥꯟꯕꯤꯁꯦ
ꯅꯪ ꯍꯥꯏ ꯍꯥꯏꯔꯒ ꯌꯣꯡꯁꯦ ꯑꯩꯉꯣꯟꯗ ꯂꯣꯏ ꯇꯥꯏꯅꯔꯛꯄ ꯃꯥꯜꯂꯦ ꯑꯗ
ꯑꯗ ꯅꯪ ꯎꯝ ꯍꯧ ꯍꯧꯗꯣꯡ ꯍꯧꯗꯣꯡꯒꯨꯝꯕ ꯑ ꯊꯣꯡꯕꯤꯔꯗꯤ ꯆꯥꯒꯗ꯭ꯔꯥ
ꯆꯥꯅꯤ ꯍꯣꯏ
ꯑꯩꯁ
ꯒ
ꯇꯟꯗ꯭ꯔꯣ
ꯅꯪ ꯆꯥꯗꯕ꯭ꯔꯣ
ꯎꯝ
ꯑꯁ ꯆꯥꯗꯔꯗꯤ ꯑꯩꯁꯨ ꯆꯥꯕ ꯇꯣꯛꯑꯅꯤ ꯍꯌꯦꯡ ꯗꯒꯤ
ꯎꯝ
ꯋꯥ
ꯍꯧꯕ꯭ꯔꯣꯗꯣ ꯍꯧꯗꯣꯡꯗꯣ
ꯍꯣꯏ ꯅꯍꯥꯟ ꯋꯥꯏ ꯆꯥꯕꯗꯨꯗꯤ ꯍꯥꯎꯋꯦ ꯍꯧꯖꯤꯛ ꯀꯥꯟꯗꯤ ꯑꯩꯁꯨ ꯆꯥꯗ꯭ꯔꯕꯅꯤꯅ ꯈꯪꯪꯗ꯭ꯔꯦ ꯑꯝ ꯛꯝ ꯑꯍꯝ
ꯃꯤ ꯑꯇꯩꯅꯗꯤ ꯍꯥꯎ ꯍꯥꯎꯋꯦ ꯑꯗꯨꯃꯥꯏꯅ ꯍꯥꯏꯌꯦꯕꯀꯣ
ꯎꯝ ꯍꯣꯏ ꯍꯥꯎꯋꯦ ꯍꯥꯏꯌꯦ ꯃꯤꯅꯁꯨ
ꯏꯁ ꯅꯪꯁꯨ ꯇꯦꯁ ꯇꯧꯕ ꯃꯥꯜꯂꯦ
ꯑꯩ ꯑꯩꯗꯤ ꯍꯥꯎꯗ꯭ꯔꯤ
ꯑꯩ ꯑꯩꯗꯤ ꯈꯪꯗꯔꯤ ꯍꯥꯎꯗ꯭ꯔꯤ ꯗꯨꯏꯅꯦ
ꯑꯇꯣꯞꯄꯗꯒꯨꯝꯕ ꯇꯧꯔꯗꯤ ꯌꯥ ꯌꯥꯝ ꯀꯟꯅ ꯌꯥꯔꯝꯒꯗꯧ ꯃꯥꯟꯗ‌ꯦꯀꯣ ꯅꯪꯒꯤꯁꯦ
ꯀꯔꯤ
ꯁꯤ ꯋꯥꯔꯤ ꯁꯥꯕꯁꯦ ꯕ‌ꯦ ꯕꯦꯔꯥ ꯌꯥꯝ ꯀꯥꯒꯟꯕ꯭ꯔꯥ
ꯑꯥ ꯑꯇꯣꯞꯄꯗ ꯑꯗꯨꯝ ꯇ꯭ꯔꯥꯏ ꯇꯧꯋꯦ ꯑꯗꯣ ꯌꯥꯔꯦ
ꯎꯝ ꯑꯗꯨꯒꯤꯅꯤꯅꯦ ꯑꯩ ꯑꯩꯉꯣꯟꯗꯗꯤ ꯑꯗꯨꯝ ꯕꯨꯛ ꯑꯗꯨꯝ ꯇꯧꯔꯛꯑꯦꯕ ꯑꯩꯒꯤꯗꯤ
ꯀꯔꯤꯔꯥ ꯑꯗꯨꯗꯤ ꯅꯪꯉꯣꯟꯗ
ꯍꯥꯏꯕꯗꯤ ꯑꯩꯗꯤ ꯃꯦꯖꯤꯛ ꯈꯤꯇꯪ ꯂꯩꯕꯅꯤꯅꯀꯣ ꯃꯣꯏꯅ ꯌꯥꯗ꯭ꯔꯦ ꯍꯥꯏꯔꯗꯤ ꯑꯩꯗꯤ ꯃꯦꯖꯤꯛ ꯑꯃ ꯁꯦꯝꯃꯦꯕ
ꯑꯣ
ꯑꯃ ꯇꯧꯕꯗ ꯌꯥꯗ꯭ꯔꯕ ꯑꯃꯨꯛ ꯁꯦꯀꯦꯟ ꯇꯥꯏꯝ ꯁꯦꯀꯦꯟ ꯇꯥꯏꯝ ꯇꯧꯕꯗꯗꯤ ꯑꯗꯨꯝ ꯌꯥꯔꯅꯤꯕ
ꯑꯗꯨꯒꯤꯅꯤ ꯃꯣꯏꯅ ꯐꯨꯜꯔꯥꯎꯟ ꯐꯨꯜꯔꯥꯎꯟꯅꯦ ꯕꯨꯛ ꯇꯧꯔꯤꯁꯦ
ꯍꯥꯏꯁ‌ꯦ
ꯃꯔꯤꯔꯛ ꯃꯔꯤꯔꯛꯅꯦꯗꯅ ꯌꯥꯕꯗꯣ
ꯑꯥ
ꯃꯔꯤꯔꯛ ꯌꯥꯕꯗ ꯃꯔꯤꯔꯛ ꯑꯗꯨꯝ ꯐꯨꯔ ꯔꯥꯎꯟ ꯇꯧꯔꯛꯑꯅꯦꯕ
ꯑꯗꯣ ꯍꯧꯖꯤꯛꯗꯤ ꯑꯍꯨꯝꯅꯤꯀꯣ
ꯎꯝ ꯑꯍꯨꯝ ꯁꯨꯔꯦ
ꯑꯗꯣ ꯑꯩꯁꯨ ꯕꯨꯛ ꯇꯧꯔꯒꯦ
ꯍꯣꯏ ꯂꯣꯏꯁꯤꯜꯂꯣ ꯂꯣꯏꯁꯤꯜꯂꯣ ꯀꯦꯝ ꯀꯥꯏꯗꯦ
ꯅꯪꯗꯤ ꯂꯣꯏꯔꯕ꯭ꯔꯣ
ꯑꯩꯒꯤꯗꯤ ꯀꯨꯏꯔꯦ ꯂꯣꯏꯒꯤꯕ
ꯑꯗꯨꯗꯤ ꯄꯩꯁꯥ ꯉꯥꯏꯔꯒ ꯂꯩꯕ ꯃꯥꯜꯂꯦꯅꯦ
ꯍꯣꯏ ꯑꯗꯨ ꯑꯣꯏꯔꯁꯨꯀꯣ
ꯎꯝ
ꯄꯩꯁꯥ ꯉꯥꯏꯕ ꯅꯠꯇꯦ ꯅꯪ ꯉꯥꯏꯔꯤꯅꯦ
ꯑꯁ ꯑꯗꯨꯗꯤ
ꯅꯪꯒꯤ ꯃꯇꯦꯡ ꯄꯥꯡꯅꯤꯡ ꯅꯪꯒꯤ ꯃꯇꯦꯡ ꯄꯥꯡꯅꯤꯡꯗꯅ ꯄꯥꯡꯅꯤꯡꯗꯅꯀꯣ ꯑꯁ ꯅꯪ ꯉꯥꯏꯔꯤꯅꯤꯅꯦ
ꯑꯩꯁꯨ ꯅꯪꯕꯨ ꯅꯪꯕꯨ ꯃꯦꯁꯦꯖ ꯊꯥꯁꯤꯔꯥ ꯑꯗꯨꯃꯥꯏꯅ ꯌꯦꯡꯉꯒ ꯑꯁ ꯇꯜꯂꯤꯗ ꯑꯗꯨꯃꯥꯏꯅ ꯌꯦꯡꯕꯅꯤꯗ
ꯑꯝ ꯅꯪꯗꯤ ꯈꯪꯗꯕ꯭ꯔꯣ ꯑꯩꯁꯦ ꯒ꯭ꯔꯨꯞꯇꯗꯤ ꯅꯩꯔꯕꯅꯤ ꯀꯩꯔꯣ
ꯈꯪꯉꯦ ꯑꯗꯨꯕꯨ ꯅꯣꯏꯒꯨꯝꯕ ꯋꯥꯔ ꯌꯥꯝ ꯁꯥꯕ ꯃꯤꯗꯣ ꯇꯧꯒꯗꯕꯁꯦ ꯌꯥꯝ ꯇꯥꯜꯂꯤ ꯂꯩꯅ ꯑꯗꯨꯝ ꯃꯦꯁꯦꯖꯗ ꯌꯦꯡꯉꯒ ꯏꯕꯥꯅꯕꯤꯅ ꯑꯗꯨꯝ ꯇꯧꯕ ꯑꯩꯅ
ꯅꯣꯏ ꯏꯃꯥꯟꯅꯕꯤꯗ ꯇꯧꯕ ꯁꯨꯔꯛꯄꯨꯗꯤ ꯑꯩꯉꯣꯟꯗ ꯇꯧꯔꯣ ꯅꯨꯡꯁꯤ ꯋꯥꯔꯤꯁꯨ ꯂꯚ ꯇꯝꯕꯤꯒꯦ ꯑꯩꯉꯣꯟꯗ ꯀꯃꯥꯏꯅ ꯅꯨꯡꯁꯤ ꯁꯤꯔꯣꯁꯨ ꯇꯝꯕꯤꯒꯦ ꯅꯪꯕꯨ ꯀꯃꯥꯏꯅ ꯅꯨꯡꯁꯤꯕꯒꯤꯁꯨ ꯅꯪꯅ ꯑꯩꯉꯣꯟꯗ ꯇꯝꯕꯤꯔꯣ
ꯅꯨꯡꯁꯤ
ꯄꯟꯊꯨꯡ ꯌꯧꯅꯕ ꯏꯕꯥꯅꯤ ꯑꯗꯨꯅꯦ ꯅꯪꯅ ꯈꯪꯗꯁꯨ ꯑꯩ ꯇꯥꯛꯄꯤꯒꯦꯕ ꯄꯟꯊꯨꯡ ꯌꯎꯅꯕꯗꯤ ꯅꯪꯅ ꯍꯣꯠꯅꯕꯤꯔꯣ ꯍꯥꯏꯕꯅꯤꯗ
ꯏꯁ ꯀꯔꯤꯒꯤ ꯅꯨꯄꯤꯅ ꯍꯣꯠꯅ
ꯅꯨꯄꯤꯗ ꯂꯣꯏꯅ ꯈꯨꯠ ꯂꯩꯔꯦ ꯍꯧꯗ ꯀꯥꯟꯗꯤ ꯑꯁ ꯅꯨꯄꯤꯁꯤꯡꯁꯦ ꯑꯩ ꯊꯥꯖꯕ ꯋꯥꯠꯂꯤ ꯍꯥꯏꯕ ꯅꯨꯄꯥꯁꯤꯡꯗꯨ ꯃꯥꯏꯅ ꯂꯣꯏ ꯍꯥꯏꯅꯔꯕꯅꯦꯕ ꯑꯃ ꯂꯩꯅ ꯑꯃ ꯂꯩꯅ ꯑꯇꯣꯞꯄ ꯑꯃꯨꯛ ꯇꯧꯋꯦ ꯍꯥꯏꯕꯗꯨꯗ ꯌꯥꯝ ꯆꯠꯅꯔꯦ ꯑꯗꯨꯅ ꯍꯧꯖꯤꯛ ꯀꯥꯟꯅ ꯂꯩꯁꯥꯥꯕꯤꯁꯤꯡꯁꯨ ꯅꯨ
ꯑ ꯊꯥꯖꯔꯅꯨ ꯅꯨꯄꯤꯗ
ꯎꯝ ꯑꯗꯣ ꯑꯩꯗꯤ ꯅꯪꯕꯨ ꯊꯥꯖꯩꯌꯦ
ꯍꯦ ꯑꯩꯗꯤ ꯅꯨꯄꯤ ꯅꯠꯇ꯭ꯔꯦ ꯑꯗꯨꯗꯤ
ꯅꯪꯗꯤ ꯅꯪꯗꯤ ꯅꯨꯄꯤ ꯅꯠꯇꯦ ꯅꯪꯗꯤ ꯑꯩꯒꯤ ꯅꯨꯄꯤꯅꯦ
ꯑꯣ ꯅꯪꯒꯤ ꯈꯛꯇꯔꯣ
ꯍꯣꯏ ꯅꯪꯒꯤ ꯈꯛꯇꯣ ꯅꯣꯏ ꯅꯃꯥꯒꯤꯁꯨ ꯅꯠꯇ꯭ꯔꯦ ꯅꯣꯏ ꯕꯕꯥꯒꯤꯁꯨ ꯅꯠꯇ꯭ꯔ ꯑꯩꯒꯤ ꯅꯨꯄꯤ ꯈꯛꯇꯅꯦ ꯅꯪꯗꯤ
ꯑꯣ ꯑꯗꯨꯗꯤ ꯑꯩ ꯏꯃꯥ ꯍꯣꯏꯅ ꯍꯦ ꯅꯨꯄꯤ ꯍꯥꯏꯔꯗꯤ ꯑꯩ ꯅꯨꯄꯥꯅꯦ ꯑꯗꯨꯃꯥꯏꯅ ꯈꯨꯝꯒꯔꯒꯦꯀꯣ
ꯍꯣꯏ ꯈꯨꯝꯃꯣ ꯌꯥꯔꯕꯅꯤ ꯑꯗꯨꯝ ꯁꯦꯂꯦꯛꯁꯟ ꯐꯪꯉꯦ ꯅꯪ ꯑꯩꯒꯤ
ꯑꯩꯗꯤ ꯃꯤ ꯑꯃꯒꯤ ꯅꯨꯄꯤ ꯈꯛꯇꯅꯦ ꯑꯗꯨꯃꯥꯏꯅ ꯍꯥꯏꯔꯒꯦ
ꯑ ꯍꯥꯏ ꯍꯥꯏꯔꯣ ꯑꯁꯦꯡꯕꯅꯦ ꯀꯩꯔꯣ ꯑꯩꯁꯦ ꯍꯧꯖꯤꯛ ꯑꯩꯗꯤ ꯁꯤꯔꯤꯁꯇꯅꯦ ꯂꯩꯔꯤꯁꯤꯅꯤ
ꯑꯩꯁꯨ ꯑꯁꯦꯡꯕꯅꯤꯅꯦ ꯑꯗꯨꯃꯥꯏꯅ ꯍꯥꯏꯅꯤꯅꯦ ꯃꯣꯏ ꯀꯔꯤ ꯋꯥ ꯉꯥꯡꯔꯛꯄ꯭ꯔꯥ ꯑꯗꯣ ꯑꯩ ꯄꯥꯎ ꯄꯤꯕꯤꯔꯛꯒꯦ ꯀꯣ
ꯑꯥ ꯍꯣꯏ ꯍꯣꯏ
ꯃꯤ ꯃꯤ ꯂꯩꯃꯤꯟꯅꯕ꯭ꯔꯣ ꯍꯧꯖꯤꯛ
ꯏꯊꯟꯇꯅꯦꯗ ꯑꯁꯤ ꯅꯨꯄꯥ ꯑꯃꯒꯤꯗꯣ
ꯎꯝ
ꯑꯩꯈꯣꯏ ꯒ꯭ꯔꯨꯞꯀꯤ ꯑꯦꯠꯃꯤꯟꯗꯣ ꯍꯧꯖꯤꯛꯇꯤ ꯏꯃꯥꯟꯅꯕ ꯏꯕꯥꯅꯤ ꯑꯩꯈꯣꯏ ꯑꯍꯨꯝ ꯑꯌꯥꯝꯕꯕꯁꯤꯦ ꯄꯥꯏꯔꯦꯕ
ꯑꯣ
ꯑꯣ ꯑꯗꯨꯒꯤ ꯑꯩꯈꯣꯏ ꯑꯗꯨꯝ ꯄꯥꯏꯕꯗꯣ ꯅ꯭ꯌꯨ ꯌꯨꯖꯔꯁꯤꯡꯒꯤꯗꯣ
ꯑꯝ
ꯑꯩꯈꯣꯏꯅ ꯑꯗꯨꯝ ꯇꯝꯕꯤꯑꯕ ꯒꯅꯤꯅ
ꯑꯗꯨ ꯑꯦꯃꯤꯟꯁꯨ ꯅꯪꯒꯤ ꯅꯕꯅꯕꯔꯣ
ꯅꯠꯇꯦꯗ ꯑꯗꯨꯝ ꯑꯩꯈꯣꯏ ꯀ꯭ꯂꯣꯁ ꯑꯣꯏꯅ ꯇꯧꯈ꯭ꯔꯕ
ꯑꯣ ꯑꯣ ꯑꯣ
ꯑꯗꯨꯒꯤ ꯑꯗꯨꯒꯤꯅꯦꯗ ꯍꯧꯖꯤꯛ ꯑꯃꯒꯤꯗꯤ ꯂꯣꯏꯈ꯭ꯔꯦ
ꯑꯣ ꯑꯗꯨꯗꯤ ꯐꯃꯨꯡꯗ ꯇꯨꯝꯂ ꯂꯩꯕ꯭ꯔꯣꯅꯦ
ꯎꯝ ꯃꯨꯡꯗ ꯇꯨꯝꯃꯒ ꯒ꯭ꯌꯥꯟ ꯇꯥꯅꯀꯣ ꯋꯥꯈꯜ ꯊꯣꯛ ꯇꯧꯕꯅꯦ ꯁꯤꯁꯦ
ꯈ ꯊꯥꯎꯅ ꯋꯥꯔꯤ ꯂꯤꯔꯒ
ꯅꯪꯒꯤ ꯈꯛꯇꯅꯦ ꯑꯗꯨꯃꯥꯏꯅ ꯂꯤꯕ ꯍꯥꯏꯁꯦ ꯑꯩ ꯑꯇꯣꯞꯄꯒꯤꯗꯤ ꯋꯥꯔꯤ ꯁꯥꯕ ꯍꯩꯇꯦ
ꯊꯖꯔꯣ
ꯍꯣꯏ
ꯎꯝ ꯑꯩꯗꯤ ꯅꯨꯡꯇꯤꯒꯤ ꯑꯗꯨꯝ ꯀꯣꯜ ꯇꯧꯔꯛꯅꯤ ꯑꯗꯨꯗꯤ ꯅꯪꯒꯤ ꯋꯥꯔꯤ ꯇꯥꯕ ꯌꯥꯝ ꯅꯨꯡꯉꯥꯏꯕ
ꯅꯨꯡꯇꯤꯒꯤ ꯇꯧꯔꯛꯅꯤꯉꯥꯏꯗ ꯅꯪꯒꯤꯗꯨ ꯂꯣꯏꯔꯦ ꯍꯥꯏꯕ ꯅꯠꯇ꯭ꯔꯣꯒ ꯃꯉꯥ ꯈꯛꯇ ꯉꯥꯏꯔꯦ ꯍꯥꯏꯕ ꯅꯠꯇ꯭ꯔꯣ
ꯑꯗꯨ ꯑꯣꯏꯔꯁꯨ ꯑꯇꯣꯞꯄꯗ ꯇꯧꯕ ꯌꯥꯏꯅ
ꯑꯦꯣ ꯇꯣ ꯇ꯭ꯔꯣ ꯉꯕ ꯅꯪ ꯍꯦꯛ ꯇꯧꯔꯛꯑꯕ ꯑꯩꯗꯤ ꯑꯁ ꯏꯁꯥꯁꯦ ꯌꯥꯝ ꯂꯨꯝꯂꯝꯃꯤꯗꯣ ꯍꯧꯖꯤꯛꯇꯤ ꯌꯥꯝ ꯌꯥꯡꯈ꯭ꯔꯦꯕ
ꯎꯝ ꯑꯗꯨꯅꯦꯕ ꯑ ꯆꯥꯛ ꯂꯝꯃꯤꯗ ꯋꯥꯔꯤ ꯁꯥꯁꯨ ꯑꯦꯅꯔꯖꯤ ꯃꯥꯡꯉꯦ ꯑꯥ
ꯀꯃꯥꯏꯅ ꯂꯥꯛꯑꯃꯦꯅꯦ
ꯄꯨꯅꯤꯡꯗ ꯂꯑꯝꯕ
ꯑꯁ ꯅꯪ ꯂꯥꯛꯑꯝꯕꯗꯤ ꯑꯩꯁꯨ ꯂꯥꯝꯕ ꯌꯥꯔꯕꯅꯤꯗ ꯀꯩꯒꯤꯔꯣ ꯑꯩꯗꯤ ꯍꯧꯖꯤꯛꯐꯥꯎ ꯂꯥꯛꯑꯝ꯭ꯔꯤꯁꯤꯕꯣ ꯏꯕꯥꯅꯤꯒꯤ ꯄꯨꯛ ꯃꯅꯥ ꯑꯗꯨꯗꯥꯏꯅꯤ ꯍꯥꯟꯅꯗꯤ
ꯎꯝ ꯒ꯭ꯔꯤꯟ ꯁꯥꯎꯅ ꯆꯥꯃꯤꯟꯅꯔꯁꯦ ꯆꯥꯛ ꯂꯥꯕꯅ ꯂꯣꯏꯔꯦ ꯄꯤꯔꯣꯏꯗ꯭ꯔꯣ
ꯑꯩꯗꯣ ꯁꯟꯁꯥꯗꯤ ꯊꯣꯡꯉꯦ ꯑꯗꯣ ꯑꯩꯒꯤ ꯌꯨꯝꯗꯗꯤ ꯍꯥꯎꯗꯦꯕ
ꯑꯥ
ꯑꯩꯗꯣ ꯅꯪ ꯄꯤꯗꯤ ꯄꯤꯖꯅꯤꯡꯕꯅꯦ ꯅꯣꯡꯃ ꯂꯩꯔꯀꯥꯟꯗ ꯑꯃꯨꯛ ꯄꯤꯖꯔꯒꯦꯀꯣ
ꯎ
ꯑꯣꯀꯦ ꯕꯤꯕꯤꯗꯣꯜ
ꯑꯩꯗꯤ ꯍꯧꯖꯤꯛ ꯆꯠꯅꯤꯡꯕꯅꯤꯅꯦ ꯆꯥꯛꯂꯝꯕꯅ
ꯎꯝ ꯑꯁ ꯅꯪ ꯆꯠꯂꯛꯑꯝꯃꯦ ꯍꯥꯏꯔꯒ ꯑꯩ ꯁꯦ ꯅꯨꯡꯉꯥꯏꯇ꯭ꯔꯦꯅꯦ ꯀꯩ ꯄꯤꯖꯗꯣꯏꯔ ꯈꯪꯗ꯭ꯔꯦꯅꯦ
ꯈꯪꯗꯦ ꯀꯔꯤ ꯒ꯭ꯔꯤ ꯔꯥꯥ ꯄꯤꯔꯣ ꯆꯥꯛ ꯂꯝꯃꯥꯗꯤ ꯑꯁ ꯋꯥ ꯉꯥꯡꯕ ꯉꯝꯗꯕꯅꯤ ꯍꯥꯏꯗꯤ
ꯎꯝ ꯑꯁ ꯑꯩ ꯂꯣꯏꯔꯦ ꯑꯩ ꯂꯣꯏꯔꯦ ꯑꯩ ꯂꯣꯏꯔꯦ ꯑꯩ ꯀꯥꯏꯔꯗꯒꯤ ꯊꯤꯁꯤꯔꯣ ꯑꯩ ꯀꯥꯏꯗꯒꯤ ꯊꯤꯁꯤꯔꯣ ꯑꯩ ꯊꯤꯕ ꯗꯤ ꯑꯔꯔꯤ ꯃꯈꯩ ꯊꯤꯔꯤꯅꯦ ꯍꯣ ꯖꯤꯛ ꯐꯃꯨꯡ ꯃꯈꯥꯗꯁꯨ ꯊꯤ ꯐꯃꯨꯡ ꯃꯈꯥꯗꯁꯨ ꯊꯤꯔꯦ ꯈꯪꯗꯦ ꯀꯔꯣꯝꯗ ꯊꯤꯁꯤꯔꯦ ꯈꯪꯗꯦ ꯑꯁ ꯑꯩ ꯈꯪꯗꯦ ꯀꯗ
ꯆꯐꯨꯅꯁꯨ ꯌꯦꯡꯉꯣ
ꯆꯥꯛ ꯑꯃꯨꯛꯀ ꯍꯧꯔꯦ ꯑꯗꯨꯝ ꯕꯨꯛꯀꯤꯡꯒꯤ ꯋꯥꯔꯤ ꯍꯥꯏꯔꯒ ꯕꯨ ꯀꯤꯡꯒ ꯑꯅꯤ ꯁꯨꯔꯦꯃꯛ
ꯑꯁ
ꯍꯝ
ꯕꯨꯛꯀꯤꯡ ꯌꯥꯝꯕ꯭ꯔꯣ ꯅꯪꯕꯣ
ꯌꯥꯃꯦ ꯏꯗꯤ
ꯑꯩꯒꯤ ꯕꯨꯛꯀꯤꯡ ꯂꯣꯏꯗ꯭ꯔꯤꯌꯦ ꯀꯣ
ꯎꯝ ꯂꯣꯏꯔꯅꯤ ꯀꯔꯣ ꯑꯃꯅ ꯂꯣꯏꯔꯦ ꯀꯔꯣ
ꯑꯥ ꯑꯁ ꯆꯥꯛ ꯂꯥꯝꯕꯅ ꯋꯥꯔꯤ ꯊꯣꯛꯇ꯭ꯔꯦ ꯑꯩꯒꯤ
ꯅꯪ ꯊꯣꯛꯇ꯭ꯔꯁꯨ ꯑꯩ ꯊꯣꯛꯏꯁꯤꯗꯤ
ꯑꯗꯨ ꯅꯪ ꯉꯥꯡꯉꯑꯣ ꯑꯩ ꯈꯨꯝꯒꯦ
ꯑꯩ ꯉꯥꯡꯉꯣ
ꯑ
ꯍꯣꯏ ꯍꯣꯏ ꯑꯩꯗꯤ ꯉꯥꯡꯒꯅꯤ ꯅꯪꯒꯤꯗꯃꯛꯇ ꯑꯩ ꯉꯥꯡꯒꯅꯤ
ꯂꯩꯕꯁꯤꯡꯒ ꯉꯥꯡꯊꯣꯛꯑꯣ
ꯀꯥꯏ ꯀꯥꯏꯗꯒꯤ ꯉꯥꯡꯊꯣꯛꯁꯤꯔ
ꯍꯪꯦ ꯆꯤꯟꯕꯥꯒ
ꯙꯒ
ꯎꯝ
ꯎ ꯆꯖꯤꯝꯕꯥꯟꯗꯒꯤ ꯉꯥꯡꯒꯗꯧꯁꯦ ꯀꯃꯥꯏꯅ ꯉꯥꯡꯁꯦ
ꯎ
ꯎꯝ ꯗꯀꯤꯉ ꯃꯁꯦ
ꯎꯝ
ꯆꯝꯕꯥꯜꯗꯒꯤ ꯉꯥꯡꯕꯁꯤꯦ ꯀꯩ ꯍꯥꯏ ꯀꯃꯥꯏꯅ ꯉꯥꯡꯝꯈ꯭ꯔꯣ ꯑꯩꯗꯤ ꯈꯪꯗ꯭ꯔꯤꯌꯦ ꯆꯤꯝꯕꯥꯜꯗꯒꯤ ꯉꯥꯡꯒꯗꯤ
ꯈꯪꯒꯦꯁ ꯁꯨꯝ ꯃꯔꯄꯅꯦ ꯑꯁ ꯆꯨꯝ ꯍꯥꯏꯩꯔꯛꯒꯅꯦꯗ
ꯎꯝ ꯑꯗꯨ ꯑꯣꯏꯔꯁꯨ ꯆꯤꯝꯕꯥꯗꯒꯤ ꯋꯥ ꯉꯥꯡꯕ ꯍꯥꯏꯕꯁꯦ ꯑꯉꯛꯄ ꯖꯥꯠꯅꯤ ꯑꯩꯗꯤ ꯃꯈꯥꯔꯣꯝꯗꯒꯤ ꯋꯥ ꯉꯥꯡꯕ꯭ꯔꯥ ꯍꯥꯏꯔꯒ ꯀꯥ ꯆꯤꯝꯕꯥꯔꯣꯝꯗꯒꯤ ꯋꯥ ꯉꯥꯡꯉꯦ ꯍꯥꯏꯌꯦꯅꯦ ꯀꯃꯥꯏꯅꯔꯣ
ꯃꯈꯥꯔꯣꯝꯗꯨꯁꯨ ꯉꯪꯕ ꯌꯥꯕ꯭ꯔꯅꯦ
ꯍ ꯑꯩꯒꯤꯗꯤꯡ ꯃꯈꯥꯔꯣꯝꯁꯨ ꯉꯥꯡꯉꯦ ꯃꯔꯛ ꯃꯔꯛꯇ ꯃꯥꯅꯦ ꯑꯗꯨꯒꯤꯅꯦ ꯀ꯭ꯋꯥ ꯌꯥꯎꯅꯥꯡꯤꯁꯦ
ꯅꯪꯗꯤ ꯈꯪꯗꯕꯒꯤꯔꯥ ꯇꯥꯕ꯭ꯔꯣ